ꯍꯜꯂꯣ ꯭ꯔꯣ
ꯑꯥꯎꯕ꯭ꯔꯣ ꯇꯥꯕ꯭ꯔꯣ
ꯑꯧ ꯇꯥꯏꯌꯦ ꯇꯥꯏꯌꯦ ꯇꯥꯕꯣ
ꯇꯥꯏꯌꯦ ꯇꯥꯏꯌꯦ
ꯑꯣ ꯀꯩꯗꯧꯔꯤꯅꯣ
ꯑ ꯁꯨꯝ ꯐꯝꯃꯝꯃꯤꯗ ꯇꯨꯝꯕ ꯍꯧꯒꯠꯂꯛꯄ ꯀꯨꯏꯗ꯭ꯔꯤꯌꯦ ꯑꯥ ꯑꯥ ꯑꯍꯤꯡꯁꯦ ꯇꯨꯝꯕ ꯌꯥꯗꯗꯅ ꯊꯦꯡ ꯊꯦꯡ ꯇꯨꯝꯃꯤꯅꯦ ꯅꯣꯡꯉꯥꯜꯂꯝꯗꯥꯏ
ꯑꯍꯤꯡ ꯄꯥꯛꯇꯨꯝꯗ꯭ꯔꯕꯣ ꯇꯧꯁꯤꯕꯣ
ꯑꯍꯤꯡ ꯇꯨꯝꯕꯁꯦ ꯍꯩꯅꯗ꯭ꯔꯦꯅꯦ ꯑꯍꯤꯡꯒꯤꯁꯦ ꯄꯨꯡ ꯑꯅꯤ ꯃꯈꯥ ꯑꯍꯨꯝ ꯁ꯭ꯋꯥꯏꯗ ꯁꯨꯝ ꯇꯨꯝꯕꯁꯤꯗꯕ ꯍꯩꯅꯕꯤ ꯑꯃ ꯑꯗꯨꯝ ꯑꯣꯏꯈ꯭ꯔꯦꯅꯦ
ꯑꯣ ꯑꯍꯤꯡ ꯊꯦꯡ ꯊꯦꯡꯅ ꯂꯥꯏꯔꯤꯛ ꯄꯥꯔꯤꯔꯣ ꯀꯩꯗꯧꯔꯤꯅꯣ
ꯑꯁ ꯂꯥꯏꯔꯤꯛꯀꯗꯤ ꯄꯥꯗꯦꯅ ꯐꯣꯟ ꯑꯣꯠꯄ ꯍꯥꯏꯇꯥꯔꯦꯅꯦ ꯑꯗꯒꯤ ꯀꯌꯥ ꯇꯨꯝꯕ ꯌꯥꯗꯕ ꯍꯥꯏꯇꯥꯔꯦ ꯁꯨꯝ ꯍꯥꯟꯅꯗꯒꯤ ꯁꯨꯝ ꯍꯩꯅꯕꯤ ꯑꯣꯏꯔꯒ ꯁꯨꯝ ꯂꯥꯛꯈꯤꯕꯅꯤꯅ ꯁꯦꯝꯗꯣꯛꯄꯗ ꯋꯥꯔꯦ
ꯑꯣ ꯈꯪ ꯁꯦꯝ ꯁꯦꯝꯗꯣꯛꯄꯗ ꯑꯋꯥꯕ ꯑꯃꯥ ꯑꯣꯏꯔꯅꯤ
ꯆꯥꯛ ꯏꯁꯤꯡ ꯎꯅꯕꯤꯔꯕꯣ
ꯆꯥꯛꯁꯦ ꯆꯥꯕꯗ ꯉꯥꯏꯔꯤ ꯇꯣꯛꯑꯦ ꯍꯧꯖꯤꯛꯄꯨꯗꯤ ꯑꯗꯨꯒꯤ ꯍꯩ ꯆꯥꯁꯤꯔꯅ ꯁꯨꯝ ꯐꯝꯃꯒ ꯍꯩꯅꯧ ꯑꯃ ꯈꯣꯛꯑꯝꯃꯤꯅꯤ
ꯀꯩꯅꯧ ꯃꯇꯝꯅꯤꯅꯦꯀꯣ ꯍꯧꯖꯤꯛꯁꯦ
ꯃꯥꯅꯤ ꯃꯥꯅꯤ ꯑꯁ ꯍꯩꯅꯧꯗꯤ ꯃꯔꯥꯡ ꯐꯖꯅ ꯀꯥꯏꯔꯦ
ꯍꯩ ꯔꯥ ꯃꯄꯨꯡ ꯐꯥꯕ ꯃꯇꯝꯅꯦꯕ ꯀꯥꯡ ꯃꯇꯝ ꯍꯥꯏꯖꯦ
ꯃꯥꯅꯦ ꯃꯥꯅꯦ
ꯍꯩꯅꯧ ꯀꯐꯣꯏ ꯑꯗꯒꯤꯗꯤ ꯑꯇꯩ ꯃꯌꯥꯝꯃ ꯑꯪꯒꯨꯔ ꯀꯔꯤ ꯀꯔꯥ
ꯑꯩꯈꯣꯏ ꯃꯌꯥꯝꯃ ꯅꯣꯏ ꯕ꯭ꯔꯣ ꯍꯣꯏ ꯆꯠꯄ꯭ꯔꯣ
ꯆꯥꯏꯌꯦ ꯍꯩ ꯆꯥꯏꯌꯦ
ꯍꯩꯅꯧ ꯃꯇꯝꯅꯤꯅ ꯍꯩ ꯔꯥꯒ ꯍꯦꯛꯇꯅ ꯇꯧꯗꯕꯔꯁꯤꯅꯤ
ꯇꯧꯋꯦ ꯇꯧꯋꯦ ꯑꯗꯣ ꯌꯥꯝ ꯇꯣꯏꯅ ꯆꯥꯕꯗꯤ ꯑꯣꯏꯗꯦ ꯃꯔꯛ ꯃꯔꯛꯇ ꯑꯗꯨꯝ ꯆꯥꯏ ꯅꯨꯡꯇꯤꯒꯤ ꯆꯥꯕꯗꯨꯗꯤ ꯑꯣꯏꯗ꯭ꯔꯦꯕ ꯚꯥꯞ ꯑꯣꯏꯗꯕ ꯍꯥꯏꯇꯥꯔꯦ
ꯌꯨꯝꯗ ꯍꯧ ꯍꯧꯔꯒ ꯍꯦꯛꯑ ꯆꯥꯅꯩꯔꯣ
ꯑꯧ ꯌꯨꯝꯗꯁꯨ ꯍꯧꯑꯦ ꯑꯗꯒꯤ ꯑꯩꯗꯤ ꯑꯩꯗꯤ ꯌꯨꯝꯗꯁꯨ ꯂꯩꯇꯕ ꯍꯧꯖꯤꯛꯁꯦ ꯑꯗꯨ ꯑꯩꯅ ꯂꯩꯕ ꯁ꯭ꯋꯥꯏꯗꯁꯨ ꯑꯗꯨꯝ ꯍꯩ ꯔꯥꯗꯤ ꯃꯔꯥꯡ ꯀꯥꯏꯅ ꯍꯧꯋꯦꯕ
ꯍꯣꯁꯇꯦꯜꯗ ꯂꯩꯔꯤꯔꯣ ꯅꯠꯇꯔꯒ ꯔꯦꯟꯠꯇ ꯂꯩꯔꯤꯔꯣ
ꯑ ꯍꯣꯁꯇꯦꯜꯗ ꯍꯣꯁꯇꯦꯜꯗ
ꯍꯣꯏ ꯑꯦꯝ ꯌꯨ ꯃꯅꯨꯡꯗꯗꯤ ꯌꯥꯝ ꯍꯧꯕꯅꯤꯅꯦ
ꯑ ꯍꯣꯏ ꯌꯥꯝ ꯍꯥꯎꯋꯦ ꯌꯥꯝ ꯍꯥꯎꯋꯦ
ꯑ ꯆꯥꯃꯁꯨ ꯍꯧꯖꯤꯛꯀꯤ ꯃꯇꯝꯅꯤꯗꯅ ꯆꯍꯥꯟꯕꯁꯨ ꯌꯥꯝ ꯄꯥꯟꯕꯅꯦ
ꯖꯥꯝ ꯌꯥꯝ ꯄꯥꯜꯂꯦ ꯑꯗꯒꯤ ꯍꯤꯅꯧ ꯌꯥꯝ ꯄꯥꯜꯂꯦ ꯑꯇꯩ ꯍꯩꯗꯤ ꯀꯌꯥ ꯍꯧꯗꯦꯗ ꯍꯩꯅꯧꯒ ꯖꯥꯝꯒ
ꯑꯗꯨꯒ ꯑꯃ
ꯑ
ꯍꯕꯣꯡꯁꯨ ꯌꯥꯝ ꯍꯧꯋꯦꯕ ꯀꯃꯥꯏꯅ
ꯑꯧ ꯑꯣꯧ ꯑ ꯍꯩꯕꯨꯡ ꯌꯥꯝ ꯍꯧꯋꯦ ꯌꯥꯝ ꯊꯦꯡꯅꯩ ꯑꯩꯈꯣꯏ ꯀꯩꯅꯣꯁꯤꯡꯁꯦ ꯃꯩꯇꯩ ꯃꯆꯥꯅ ꯍꯦꯛꯄꯗꯤ ꯀꯌꯥ ꯎꯗꯦ ꯃꯌꯥꯡ ꯃꯆꯥꯁꯤꯡꯅ ꯌꯥꯝꯅ ꯍꯦꯛꯑꯦ
ꯃꯣꯏꯗꯤ ꯍꯩꯕꯣꯡꯁꯦ ꯄꯤꯀꯥꯟꯅꯤ ꯆꯥꯏꯖꯦ ꯏꯟꯖꯥꯡꯗꯧ ꯊꯣꯡꯉꯒꯕ
ꯑꯣ ꯃꯣꯏꯗꯤ ꯊꯣꯡ ꯊꯣꯡꯉ ꯌꯥꯝ ꯆꯥꯕꯅꯦ
ꯆꯥꯏꯌꯦ ꯊꯣꯡꯑꯒ ꯉꯧꯔꯒ ꯌꯥꯝ ꯆꯥꯏꯌꯦꯕ
ꯍꯣꯏ ꯃꯨꯟꯗ꯭ꯔꯤꯀꯥꯟꯗꯒꯤ ꯊꯥꯎ ꯁꯣꯛꯀ ꯇꯧꯔꯒ ꯃꯣꯏꯗꯤ ꯌꯥꯝ ꯑꯣꯏꯕ꯭ꯔꯥ ꯈꯪꯗꯦ ꯍꯧꯖꯤꯛꯀꯤ ꯊꯩꯕꯣꯡꯁꯦ
ꯍꯣꯏ ꯃꯥ ꯌꯥꯝ ꯏꯁꯄꯤꯁꯤꯌꯦꯜ ꯑꯣꯏꯅꯁꯨ ꯑꯗꯨꯃꯥꯏꯅ ꯂꯧꯅꯕ ꯃꯥꯜꯂꯦ ꯍꯥꯏꯗꯤ ꯌꯥꯝ ꯍꯥꯎꯋꯦ ꯒꯥꯏꯅ ꯍꯥꯏꯌꯦꯕ ꯑꯗꯩ ꯀꯩꯅꯣꯁꯨ ꯆꯥꯏꯌꯦ ꯃꯣꯏꯗꯤ ꯇꯩꯕꯣꯡꯒꯤ ꯃꯔꯨꯗꯣ ꯃꯔꯨꯗꯨ ꯆꯥꯏ ꯀꯃꯥꯏꯅ ꯆꯥꯕꯅꯣꯗꯤ ꯈꯪꯗꯦ ꯆꯥꯗꯤ ꯆꯥꯏ
ꯍꯥꯏꯗꯤ ꯑꯩꯈꯣꯏꯗꯤ ꯑꯃꯨꯛ ꯐꯠꯅ ꯆꯥꯏꯗꯅ
ꯑꯥ ꯍꯣꯏ ꯃꯣꯏꯁꯨ ꯑꯗꯨꯃꯥꯏꯅ ꯆꯥꯕ꯭ꯔꯥ ꯊꯣꯡꯉ ꯆꯥꯕ꯭ꯔꯥ ꯑꯩꯗꯣ ꯑꯃꯨꯛꯇꯪꯗꯤ ꯆꯥꯈ꯭ꯔꯕ ꯃꯥꯜꯂꯦ ꯑꯗꯨꯃꯥꯏꯅ ꯐꯨꯠꯂꯒ ꯆꯥꯕꯗ ꯑꯗ ꯀꯣꯛ ꯉꯥꯎꯋꯦ ꯈꯣꯠꯂꯦ ꯒꯥꯏ ꯍꯥꯏꯅꯕꯁꯨ ꯌꯥꯎꯋꯦ
ꯑꯣ ꯃꯤ ꯆꯥꯟꯅꯗꯕꯒꯤ ꯑꯣꯏ ꯑꯃꯨꯛꯁꯦ
ꯑꯗꯨꯒꯤ ꯍꯩꯕꯣꯡ ꯌꯣꯡꯆꯥꯛ ꯑꯗꯨꯒꯨꯕꯗꯤ ꯌꯥꯝ ꯆꯥꯕꯗꯤ ꯑꯣꯏꯗꯦ
ꯨꯑꯩꯒꯤ ꯑꯩꯗꯤ ꯍꯥꯏꯅ ꯍꯥꯟꯅ ꯍꯨꯖꯤꯛꯄꯨꯗꯤ ꯄꯥꯛ ꯆꯥꯒꯤꯗ꯭ꯔꯦ
ꯍꯣꯏ
ꯊꯥꯏꯅ ꯍꯥꯟꯅ ꯑꯉꯥꯡ ꯑꯣꯏꯔꯤꯀꯥꯟꯗꯗꯤ ꯌꯨꯝꯗ ꯌꯥꯝ ꯆꯥꯏꯑꯕ ꯑꯗꯨꯃꯥꯏꯅ ꯐꯨꯠꯂꯛ ꯄꯨꯨꯠꯂꯒ ꯃꯔꯨꯗꯣ ꯑꯗꯨ ꯃꯇꯣꯡꯗꯨꯗꯤ ꯑꯃꯨꯛ ꯌꯥꯝ ꯊꯨꯝꯕꯅꯤꯅ ꯌꯥꯝ ꯆꯥ ꯉꯝꯗꯦꯕ
ꯎꯝ ꯍꯣꯏ ꯉꯝꯗꯕꯅꯤ ꯑꯅꯤ ꯑꯍꯨꯝ ꯆꯥꯁꯤꯜꯂꯛꯑꯒꯗꯤ ꯑꯗꯨꯝ ꯌꯥꯔꯦ
ꯍꯣꯏ ꯑꯗꯒꯤ ꯃꯥꯗꯤ ꯑꯃꯨꯛ ꯄꯥꯏꯕ ꯈꯣꯠꯄꯗꯁꯨ ꯑꯗꯨꯝ ꯅꯨꯡꯉꯥꯏꯇꯦꯗꯅ ꯈꯨꯠꯇ ꯊꯥꯎꯒꯨꯝꯕꯃ ꯇꯩꯗ꯭ꯔꯗꯤ ꯅꯥꯡ ꯅꯥꯡ ꯂꯥꯎꯔ ꯑꯗꯨꯝ ꯂꯩꯕꯗꯣ
ꯃꯥꯅꯦ ꯃꯥꯅꯦ
ꯑꯗꯨꯒꯤ ꯈꯜꯂꯒꯗꯤ ꯑꯁ ꯊꯩꯕꯣꯡꯁꯦ ꯁꯨꯛꯄꯥꯏ ꯄꯥꯏꯅꯤꯡꯗꯦꯕ ꯆꯥꯕꯗꯕꯨꯗꯤ ꯍꯥꯎꯕ
ꯎꯝ ꯑꯗꯩ ꯑꯃꯅꯤ ꯆꯥꯕꯗꯁꯨ ꯑꯗꯨꯝ ꯄꯨꯛ ꯊꯟꯕꯅꯤꯗ
ꯍ ꯀꯥꯡꯍꯧꯖ ꯊꯥꯏꯅ ꯑꯃꯗꯤ ꯆꯥꯗꯤ ꯆꯥꯈ꯭ꯔꯦ ꯑꯩꯅ ꯌꯨꯝꯗ ꯂꯩꯕꯗ ꯍꯣꯏ ꯑꯍꯜ ꯑꯃꯅ ꯀꯥꯡꯉꯧ ꯉꯧꯔ ꯆꯥ ꯍꯧꯕꯅꯤ ꯒꯥꯏ ꯍꯥꯏ ꯑꯗꯨꯃꯥꯏꯅ ꯆꯥꯗꯤ ꯆꯥꯔꯤ ꯎꯝ ꯎꯝ ꯎꯝ ꯍꯥꯏꯗꯤ ꯁꯡꯉꯤꯀꯥꯟꯅꯤꯀꯣ ꯃꯗꯨꯗꯗꯤ ꯑꯃꯨꯛ ꯌꯥꯔꯔꯣꯏ
ꯍꯣꯏ ꯍꯣꯏ ꯁꯪꯉꯤꯀꯥꯟꯗꯅꯦ ꯃꯣꯏꯅ ꯆꯥꯅꯩꯖꯦ ꯑꯩꯈꯣꯏꯒꯤ ꯑꯁꯪꯕ ꯈꯔ ꯈꯔ ꯆꯥꯎꯈꯠꯂꯛꯄ ꯃꯇꯝ ꯁꯤꯗ ꯑꯗꯨꯝ ꯍꯦꯛꯑꯒ ꯑꯗꯨꯝ ꯉꯧꯔꯒ ꯑꯗꯨꯝ ꯆꯥꯟꯅꯕꯖꯥꯠꯅꯤ
ꯃꯍꯥꯎꯖꯦ ꯒ꯭ꯌꯥꯟꯃꯦꯟ ꯇꯥꯗꯦꯗ ꯀꯃꯥꯏ ꯍꯥꯎꯔꯤꯅꯣ ꯈꯪꯗꯦ
ꯑ ꯀꯩꯅꯣꯁꯨ ꯌꯥꯝ ꯇꯧꯋꯦ ꯍꯥꯏꯌꯦ ꯊꯩꯕꯣꯡ ꯉꯧꯕꯁꯦ ꯊꯥꯎ ꯌꯥꯝ ꯆꯪꯉꯦ ꯍꯥꯏꯌꯦ
ꯑꯣ ꯊꯥꯎ ꯌꯥꯝ ꯆꯨꯞꯄꯩ ꯑꯣꯏꯖꯥꯠꯂꯣ
ꯑꯩꯅ ꯊꯥꯎꯗꯤ ꯌꯥꯝ ꯆꯪꯉꯦꯅ ꯍꯥꯏꯌꯦ ꯑꯗꯣ ꯍꯥꯎꯗꯤ ꯍꯥꯎꯔꯒ ꯊꯥꯎ ꯆꯪꯉꯦ ꯍꯥꯏ ꯑꯗꯣ ꯆꯗꯤ ꯆ ꯉꯧꯕꯁꯦ ꯀꯃꯥꯏꯅ ꯇꯧꯕꯅꯣ ꯈꯪꯗꯦ
ꯑꯣ ꯗꯛ ꯇ꯭ꯔꯥꯏ ꯇꯧꯁꯤꯜꯂꯒ ꯀꯩ ꯀꯩ ꯀꯃꯥꯏ ꯇꯧꯕꯅꯣ ꯌꯦꯡꯕ ꯌꯥꯕꯖꯥꯠꯅꯤ
ꯕꯥꯔꯗꯔꯍꯥꯟꯅ ꯑꯦꯝ ꯌꯨꯗ ꯂꯩꯕꯤꯔꯝꯕ꯭ꯔꯣ
ꯑꯣ ꯑꯩ ꯑꯦꯝ ꯌꯨ ꯗ ꯇ꯭ꯔꯦꯟ ꯇꯧ ꯑ ꯃꯥꯁꯇꯔ ꯇꯧꯕ ꯂꯣꯏꯗ ꯉꯥꯏꯔꯤ ꯍꯟꯗꯛ
ꯑꯣ ꯍꯟꯗꯛꯇ ꯂꯣꯏꯔꯣ
ꯑꯧꯕꯕ
ꯑꯩꯗꯤ ꯁꯨꯝ ꯂꯩꯕꯩ ꯋꯥꯅꯤꯗꯤ ꯑꯩꯗꯤ ꯀꯩꯅꯣꯗ ꯃꯃꯥꯡꯗ ꯂꯣꯏꯔꯦ ꯆꯍꯤ ꯑꯃ ꯐꯥꯔꯦꯗ ꯂꯣꯏꯕ
ꯑꯣ ꯑꯣ ꯐꯔꯦ ꯐꯔꯦ ꯑꯩ ꯑꯗꯨꯏꯁꯨ ꯍꯥꯏꯗꯤ ꯍꯣꯁꯇꯦꯜ ꯑꯃ ꯂꯩꯕ
ꯑ ꯍꯣꯁꯇꯦꯜꯗ ꯑꯗꯨꯝ ꯂꯩꯕ
ꯍꯣꯁꯇꯦꯜ ꯂꯩꯈꯤꯕꯁꯦ ꯊꯣꯛꯅꯤꯡꯇꯕ ꯃꯥꯜꯂꯦꯅꯦ ꯃꯤꯁꯤꯡꯁꯦ ꯑꯅꯝꯕꯅ ꯑꯗꯨꯃꯥꯏꯅ ꯂꯣꯏ ꯂꯩꯅꯩꯌꯦꯕ
ꯍꯣꯏ ꯑꯁꯤꯗꯒꯤ ꯊꯣꯛꯅꯤꯡꯗꯕꯤ ꯑꯃꯗꯤ ꯂꯩꯌꯦ ꯍꯣꯏ ꯑꯗꯣ ꯍꯣꯏ ꯅꯨꯡꯉꯥꯏ ꯍꯥꯏ ꯇꯥꯔꯦ ꯑꯇꯣꯞꯄ ꯊꯕꯛ ꯏꯪꯒꯥꯡ ꯂꯩꯔꯒꯕꯨꯗꯤ ꯑꯗꯨꯝ ꯆꯠꯅꯒꯤꯕꯀꯣ ꯑꯗꯣ ꯑꯇꯣꯞꯄ ꯑꯥꯥꯥꯗꯨꯒꯨꯝꯕ ꯊꯣꯏꯗꯣꯛꯄ ꯂꯩꯇ꯭ꯔꯒ ꯗꯤ ꯑꯗꯨꯝ ꯂꯩꯊꯕ ꯌꯥꯔꯒꯗꯤ ꯑꯗꯨꯝ ꯂꯩꯊꯕ ꯑꯌꯥꯝꯕꯅ ꯇꯧꯔꯤꯁꯤꯡꯁꯦ
ꯎꯝ꯫ ꯈꯪꯗꯦꯅꯦ ꯑꯗꯨꯝ ꯃꯤꯖꯤꯡꯖꯦ ꯌꯥꯝ ꯂꯩꯅꯕꯅꯤꯅ ꯑꯩꯈꯣꯏꯒꯤ ꯏꯃꯥꯟꯅꯕ ꯑꯗꯩꯗꯤ ꯑꯩꯈꯣꯏ ꯖꯨꯅꯤꯌꯔ ꯀꯩꯀꯥꯁꯨ ꯑꯗꯨꯝ ꯂꯩꯅꯔꯤꯑ ꯃꯣꯏ ꯂꯩ ꯃꯣꯏ ꯌꯥꯝ ꯅꯨꯡꯉꯥꯏ ꯅꯨꯡꯉꯥꯏ ꯂꯩꯔꯤꯅꯦ ꯃꯣꯏꯗ꯫ ꯈꯔ ꯃꯐꯝꯗ ꯍꯥꯏꯔꯗꯕꯨꯗꯤ ꯅꯨꯡꯉꯥꯏꯇꯕꯖꯨ ꯌꯥꯏ ꯑꯗꯩ ꯑꯅꯝꯕꯅꯝ ꯅꯨꯡꯉꯥꯏꯌꯦꯕ
ꯅꯨꯡꯉꯥꯏ ꯅꯨꯡꯉꯥꯏ ꯑꯥ ꯃꯤ ꯑꯅꯤ ꯑꯍꯨꯝꯒ ꯄꯨꯜꯂ ꯂꯩꯒ꯭ꯔꯥꯒꯗꯤ ꯑꯃꯨꯛ ꯍꯦꯟꯅ ꯅꯨꯡꯉꯥꯏꯔꯦ
ꯎꯝ꯫
ꯆꯥꯕ ꯊꯛꯄ ꯂꯩꯗꯅꯀꯣ ꯍꯦꯟꯖꯥꯡ ꯑꯍꯥꯎ ꯑꯍꯥꯎ ꯆꯥꯗꯅ
ꯍꯣꯏ ꯀꯩꯅꯣꯝꯕꯨ ꯇꯧꯔꯁꯨ ꯐꯍꯧ ꯇꯧꯗꯅ
ꯎꯝ
ꯏꯇꯣꯞ ꯂꯩꯔꯒꯗꯤ ꯑꯃꯨꯛ ꯇꯟꯕ ꯈꯣꯠꯄ ꯍꯥꯏꯕ ꯑꯃ ꯂꯩꯕꯅꯤꯅ ꯑꯔꯤ ꯌꯥꯝꯅ ꯅꯨꯡꯉꯥꯏꯇꯕ ꯌꯥꯎꯋꯦꯕ ꯇꯜꯂꯀꯥꯟ ꯇꯨꯝꯃꯒ ꯑꯗꯨꯝ ꯂꯩꯁꯤꯟꯕꯤꯕꯤ ꯆꯥꯕꯤ ꯊꯛꯄꯤ ꯀꯥꯎꯕꯤ
ꯎꯝ ꯌꯥꯎꯋꯦ ꯌꯥꯎꯋꯦ ꯑꯩꯖꯨ ꯏꯃꯥꯟꯅꯕ ꯌꯥꯝ ꯂꯩꯔꯝꯕꯅꯦ ꯑꯗꯣ ꯍꯧꯖꯤꯛꯇꯤ ꯈꯔꯕꯨꯗꯤ ꯂꯩ ꯑꯗꯣ ꯑꯩꯒ ꯐꯖꯅ ꯂꯣꯏꯅꯕꯗꯤ ꯂꯩꯇ꯭ꯔꯦꯕ ꯑꯝꯇ ꯑꯗꯨꯅ ꯑꯗꯨꯝ ꯏꯊꯟꯇ ꯑꯗꯨꯝ ꯇꯥꯕꯩ ꯃꯑꯣꯡꯅꯦ ꯑꯩ ꯇꯧꯔꯤꯁꯦ
ꯑꯣ ꯑꯇꯣꯞꯄ ꯑꯅꯧꯕ ꯆꯪꯉꯛꯄ ꯃꯤꯒꯩ ꯑꯝ ꯄꯨꯟꯗꯕ꯭ꯔꯣ ꯍꯥꯏꯖꯦ
ꯄꯨꯜꯂꯦ ꯑꯗꯣ ꯄꯨꯜꯂꯒꯁꯨ ꯌꯥꯝꯅ ꯅꯛꯁꯤꯟꯅꯅ ꯄꯨꯟꯕꯗꯨꯗꯤ ꯑꯣꯏꯗ꯭ꯔꯦꯕ
ꯑꯣ
ꯍꯥꯟꯅ ꯏꯃꯥꯟꯅꯕꯁꯤꯡ ꯄꯨꯟꯅ ꯂꯩꯃꯤꯟꯅꯔꯤ ꯀꯥꯟꯗꯗꯤ ꯏꯟꯖꯥꯡ ꯍꯥꯎꯕꯀꯁꯤ ꯅꯨꯡ ꯆꯥꯕꯅꯤꯅꯦ
ꯑꯗꯨꯅꯦ ꯅꯣꯏ ꯑꯩꯈꯣꯏ ꯑꯦꯝ ꯌꯨꯒꯤ ꯉꯥꯁꯨ ꯌꯥꯝꯅ ꯌꯣꯏꯗꯅ
ꯑꯥ ꯏ ꯏꯥꯏ
ꯃꯤꯅ ꯎꯕꯗ ꯍꯥꯏꯗꯤ ꯑꯗꯨꯗ ꯌꯥꯝꯅ ꯇꯥꯎꯔ ꯇꯥꯎꯔ ꯆꯥꯕꯒꯖꯦ ꯈꯔ ꯎꯒꯤꯕ ꯍꯥꯏꯇꯥꯔꯦ
ꯑꯥ ꯃꯣꯏ ꯑꯗꯨꯝ ꯐꯥꯅꯔꯒ ꯆꯥꯕ ꯌꯥꯝ ꯌꯥꯎꯋꯦ ꯏꯃꯥꯟꯅꯕꯁꯤꯡꯁꯨ ꯑꯗꯣ ꯑꯩꯈꯣꯏ ꯑꯗꯨꯃꯥꯏꯅ ꯇꯧꯗꯦ ꯅꯣꯡꯃꯗ ꯑꯩꯗꯤ ꯇꯟꯗꯅꯒꯣ
ꯎꯝ
ꯑꯗꯨꯝ ꯃꯌꯥꯡ ꯃꯆꯥꯖꯨ ꯑꯗꯨꯝ ꯐꯥꯔ ꯐꯥꯔ ꯄꯨꯡꯆꯥ ꯆꯥꯅꯕꯅꯦ ꯑꯗꯨꯝ ꯅꯨꯃꯤꯗꯥꯡꯗ ꯊꯦꯡ ꯊꯦꯡ ꯊꯣꯛꯣꯛꯑꯒꯕ ꯑꯩꯈꯣꯏꯒꯤ ꯇꯨꯝꯕꯗ ꯈꯟꯕꯒꯤ ꯀꯥꯡꯒꯜꯁꯤ ꯄꯨꯊꯣꯛꯑꯒ ꯈꯣꯜꯂꯒ ꯐꯥꯕ ꯌꯥꯎꯋꯦꯅ ꯍꯥꯏꯌꯦ
ꯑꯗꯨꯗꯨꯗꯤ ꯄꯅ ꯐꯥꯕ ꯌꯥꯔ ꯃꯣꯏ
ꯎꯝ ꯍꯥ ꯑꯗꯨꯝ ꯃꯆꯤꯟꯖꯥꯛ ꯈꯔ ꯊꯥꯕ ꯀꯥꯟꯗ ꯑꯗꯨꯝ ꯂꯣꯏ ꯆꯥꯈꯠꯂꯛꯏꯗꯅ
ꯑꯥ ꯑꯥ
ꯂꯥꯏꯅ ꯐꯥꯕ ꯌꯥꯝ ꯆꯥꯅꯦ ꯑꯗ ꯑꯩꯈꯣꯏꯗꯤ ꯑꯃꯨꯛ ꯑꯍꯟꯖꯤꯡꯅ ꯀꯩꯅꯣ ꯂꯥꯏꯐꯝꯅꯦ ꯑꯗꯨꯅꯦ ꯆꯪꯉꯨꯅꯣꯅ ꯇꯧꯕꯗ ꯑꯥꯏ ꯑꯇꯩ ꯑꯩꯅ ꯊꯦꯡꯕꯗꯒ ꯑꯣꯏꯔꯒꯗꯤ ꯑꯗꯨꯝ ꯇꯟꯗꯅ ꯆꯪꯗ꯭ꯔꯦꯕ
ꯑꯥ ꯃꯣꯏꯗꯤ ꯀꯕꯨꯛꯀ ꯑꯣꯏꯔꯁꯨ ꯈꯤꯇꯪ ꯊꯥꯗꯔꯒ ꯑꯗꯨꯝ ꯄꯪꯆꯥꯗ ꯆꯥꯏꯗꯅ
ꯑꯗꯨꯝ ꯄꯪꯆꯥꯥꯗ ꯆꯥꯕꯁꯨ ꯌꯥꯎꯋꯦ ꯑꯗꯩ ꯈꯔ ꯑꯍꯟ ꯑꯍꯟ ꯈꯔ ꯂꯩꯌꯦ ꯑꯗꯨꯝ ꯌꯥꯔꯤꯒꯩ ꯄꯣꯠ ꯁꯣꯛ ꯀꯅꯣꯅ ꯍꯥꯏꯕ ꯍꯥꯏꯇꯥꯔꯦ ꯑꯩꯈꯣꯏꯒꯤ ꯅꯣꯡꯒ ꯇꯥꯕꯗꯒ ꯎꯀꯥꯕꯤꯒ ꯀꯥꯈꯠꯂꯛꯄ ꯂꯩꯗꯅ ꯌꯥꯝ ꯌꯥꯎꯋꯦꯕ ꯑꯦꯝꯌꯨ ꯃꯅꯨꯡꯗꯖꯨ ꯑꯗꯨꯕꯧ ꯆꯥꯒꯅꯨ ꯍꯥꯏꯕ ꯑꯍꯟ ꯌꯥꯎꯋꯦꯕ ꯐꯠꯇꯦ
ꯍꯣꯏ ꯂꯥꯏ ꯇꯤꯟꯒꯤ ꯌꯦꯡꯉꯨꯔꯗꯤ ꯑꯗꯨꯝꯕꯒꯤ ꯂꯥꯏꯐꯝꯅꯤ ꯈꯣꯠꯄꯅꯤ ꯑꯗꯨ ꯃꯥꯏꯅꯕꯨꯗꯤ ꯌꯥꯝ ꯍꯥꯏꯅꯩ ꯑꯩꯁꯨ ꯌꯥꯝ ꯀꯥꯥ ꯍꯦꯟꯅ ꯃꯐꯝ ꯑꯥ ꯃꯅꯨꯡ ꯌꯧ ꯅꯠꯇꯕ ꯑꯣꯏꯇꯥꯔꯗꯤ ꯀꯩꯁꯨ ꯀꯥꯏꯗꯕ꯭ꯔꯥ ꯈꯟꯂꯤ
ꯀꯥꯏꯗꯦꯗ ꯑꯗꯨꯝ ꯆꯥꯅꯩꯗ ꯐꯅꯌꯥꯝ ꯑꯗꯩ ꯈꯔ ꯑꯝꯖꯨ ꯑꯦꯁ ꯑꯦꯝ ꯌꯨꯗꯗꯤ ꯊꯔꯣꯏ ꯊꯣꯡꯕ ꯆꯥꯒꯅꯨꯒ ꯍꯥꯏꯕꯁꯨ ꯌꯥꯎꯋꯦ ꯑꯗꯨꯝ ꯄꯪꯆꯥꯥ ꯆꯥꯏ ꯑꯩꯗꯨꯝ ꯑꯩꯁꯨ ꯑꯗꯨꯝ ꯆꯥꯏ
ꯃꯤ ꯍꯥꯎꯋꯦꯕꯨ ꯍꯥꯏꯅꯩꯅꯦ
ꯎꯝ ꯑ ꯃꯣꯏꯒꯤ ꯊꯔꯣꯏꯖꯤꯖꯨ ꯑꯩꯈꯣꯏꯒꯤ ꯁ꯭ꯋꯥꯏ ꯁ꯭ꯋꯥꯏ ꯃꯅꯨꯡꯗ ꯌꯣꯜꯂꯤꯖꯦ ꯐꯖꯅ ꯊꯣꯡꯗꯕ ꯨ ꯑꯗꯨꯝ ꯌꯥꯎꯋꯦ ꯊꯔꯣꯏ ꯃꯃꯥꯏꯒ ꯐꯖꯅ ꯀꯛꯇꯕ
ꯑꯣ
ꯑꯗꯩ ꯆꯥ ꯆꯥ ꯆꯥꯕ ꯂꯣꯏꯔꯀꯥꯟꯗ ꯅꯣꯡꯉꯥꯟꯕꯗ ꯏꯁꯥ ꯅꯨꯡꯉꯥꯏꯔꯛꯇꯕꯒꯨꯝꯕ ꯑꯗꯨꯃꯥꯏꯅ ꯇꯧꯕꯁꯨ ꯑꯗꯨꯝ ꯃꯌꯥꯝ ꯌꯥꯎꯋꯦ
ꯃꯨꯟꯗꯕꯩ ꯑꯣꯏꯗꯣꯏꯔꯣ ꯃꯣꯏꯖꯦ
ꯃꯨꯟꯗꯕꯒꯤ ꯅꯠꯇꯦ ꯑꯩꯅ ꯈꯟꯕꯗ ꯃꯣꯏꯒꯤꯖꯦ ꯊꯔꯣꯏꯖꯦ ꯀꯛꯄ ꯂꯣꯏꯔꯒ ꯑꯩꯈꯣꯏ ꯇꯤꯡꯕꯅ ꯑꯃ ꯂꯩꯗꯅꯀꯣ
ꯇꯤꯡꯕ ꯐꯖꯅ ꯇꯤꯡꯗꯕ ꯑꯗꯩ ꯐꯖꯅ ꯆꯥꯝꯊꯣꯛꯇꯕꯒꯨꯝꯕ ꯅꯥꯗꯤ ꯃꯤ ꯃꯌꯥꯝꯒꯤ ꯁꯨꯝ ꯊꯣꯉꯛꯑꯕꯅꯤ ꯅꯨꯡꯇꯤꯒꯤꯁꯨ ꯇꯧꯔꯛꯑꯕꯅꯤꯅ ꯊꯑꯣꯏꯔꯛꯇꯕꯒꯨꯝꯕ ꯑꯗꯨꯃꯥꯏꯟ ꯇꯧꯕꯖꯥꯠꯅꯤꯗ
ꯑꯣ ꯑꯣ
ꯉꯥꯒꯨꯝꯕ ꯌꯦꯟꯒꯨꯝꯕ ꯁꯤꯒꯨꯝꯕꯖꯤꯅ ꯑꯃꯨꯛ ꯈꯔ ꯐꯩꯌꯦ ꯊꯔꯣꯏꯖꯤꯗꯤ ꯑꯗꯨꯃꯥꯏꯅ ꯈꯔ ꯇꯧꯒꯟꯂꯤ
ꯍꯣꯏ ꯃꯥꯗꯤ ꯈꯔ ꯄ꯭ꯔꯣꯁꯦꯁ ꯁꯥꯡꯉꯦꯗꯅ ꯁꯦꯡꯗꯣꯛꯄ ꯈꯣꯠꯇꯣꯛꯄ ꯍꯥꯏꯕ ꯑꯃ ꯂꯩꯕꯅꯤꯅ
ꯍꯣꯏ ꯃꯥꯅꯦ ꯃꯥꯅꯦ ꯑꯗꯩ ꯇꯤꯡꯕꯗꯕꯥꯎꯇ ꯑꯐꯠꯇꯕ ꯀꯣꯛꯅꯕꯅ ꯆꯦꯡꯗꯩ ꯀꯩꯗꯩ ꯍꯥꯞꯅꯔꯒ ꯃꯌꯥꯝ ꯇꯤꯡꯅꯔꯤꯅꯦꯕ
ꯍꯣꯏ ꯁꯣꯗꯥꯕꯨ ꯍꯥꯞꯄꯅꯦ
ꯍꯣꯏ ꯍꯣꯏ ꯑꯗꯩ ꯌꯣꯄꯤ ꯍꯥꯞꯄꯖꯨ ꯌꯥꯎꯔꯤꯅꯤꯗꯣ
ꯍꯣꯏ ꯃꯈꯜ ꯃꯈꯜꯅꯤꯅꯦ ꯑꯩꯗꯤ ꯊꯔꯣꯏꯒ ꯑꯣꯛꯀ ꯐꯖꯅ ꯊꯣꯡꯉ ꯆꯥꯅꯤꯡꯉꯤꯌꯦ
ꯑꯍꯣꯏ ꯑꯩꯁꯨ ꯆꯥꯅꯤꯡꯉꯦ ꯑꯗꯣ ꯌꯥꯝ ꯍꯥꯎꯋꯦꯅ ꯍꯥꯏꯅꯩꯌꯦ
ꯑꯗꯨꯅꯦ ꯇ꯭ꯔꯥꯏꯗꯤ ꯑꯝꯇ ꯇꯧꯗ꯭ꯔꯤ
ꯑꯗꯩ ꯀꯩꯅꯣ ꯈꯔ ꯍꯥꯞꯆꯟꯕ ꯁꯣꯏꯕꯨꯝꯒꯨꯝꯕ ꯈꯔ ꯍꯥꯞꯆꯜꯂꯖꯨ ꯌꯥꯏ ꯑꯗꯨꯗ
ꯑ ꯁꯣꯏꯕꯨꯝ ꯍꯥꯏꯗꯤ ꯑꯀꯪꯕꯒꯨꯝꯕꯗ ꯍꯥꯞꯄꯅ ꯆꯥꯟꯅꯗꯧ ꯃꯥꯜꯂꯤ ꯃꯤꯅ ꯑꯀꯪꯕ ꯍꯥꯞꯄꯖꯦ ꯌꯥꯝ ꯎꯨꯏꯌꯦ
ꯑꯥ ꯍꯣꯏ ꯀꯩꯅꯣꯗꯣ ꯍꯥꯞꯄꯖꯨ ꯌꯥꯏ ꯑꯩꯈꯣꯏꯒꯤ ꯎꯇꯣꯡꯒꯤ ꯇꯥꯏꯞꯇ ꯇꯧꯕ ꯑꯝ ꯂꯩꯗꯥꯏ ꯁꯣꯏꯕꯨꯝꯗ ꯈꯔ ꯁꯥꯡꯕ ꯑꯝ ꯂꯩꯕꯗꯣ ꯍꯣ ꯍꯣꯏ ꯑꯗꯨꯅꯕꯨ ꯍꯥꯎꯗꯧ ꯃꯥꯜꯂꯦ
ꯑꯣ ꯑꯗꯨꯅ ꯈꯔ ꯐ꯭ꯔꯦꯁ ꯑꯣꯏꯔꯒ
ꯍꯣꯏ
ꯎꯇꯤ ꯊꯣꯡꯕꯗꯒ ꯍꯥꯞꯄꯗꯣ ꯅꯠꯇꯣ
ꯑ ꯑꯗꯨꯅ ꯁꯣꯏ ꯍꯥꯏꯕꯀꯣ
ꯑꯥ
ꯑꯈꯣꯏꯒꯤ ꯑꯁ ꯁꯣꯏꯕꯨꯝꯒꯤ ꯇꯥꯏꯞ ꯇꯧꯕ ꯂꯥꯏꯋꯥꯗꯧꯅ ꯇꯧꯕ ꯑꯃ ꯂꯩꯕꯅꯤ ꯁꯥꯡꯇꯛ ꯇꯧꯕ ꯑꯃ ꯂꯩꯕꯅꯤꯅꯦ꯫
ꯂꯥꯏ ꯋꯥꯅꯠꯇꯂꯣ
ꯂꯩꯋꯥ ꯅꯠꯇꯕ ꯑꯩꯈꯣꯏꯒꯤ ꯁꯣꯏꯕꯨꯝꯗꯅꯦ ꯑꯩꯈꯣꯏꯒꯤ ꯈꯔ ꯁꯥꯡꯇꯛ ꯇꯧꯕ ꯑꯃ ꯂꯩꯕꯅꯦꯕ ꯂꯩꯋꯥꯗꯧ ꯇꯧꯕ ꯑꯃ
ꯑꯩ ꯃꯃꯥꯡꯗ ꯂꯥꯏꯋꯥ ꯑꯗꯨꯒ ꯂꯥꯏꯋꯥꯒ ꯊꯣꯡꯉꯗꯤ ꯆꯥꯈ꯭ꯔꯦꯕ ꯑꯗꯨꯁꯨ ꯍꯥꯎꯕꯨꯗꯤ ꯍꯥꯎꯌꯦ ꯑꯗꯨꯁꯨ ꯍꯥꯏꯗꯤ ꯋꯥꯗ ꯃꯥꯒꯤ ꯃꯍꯥꯎꯗ ꯑꯗꯨꯝ ꯆꯪꯉꯒ ꯍꯥꯏꯕꯗ ꯍꯦꯛꯆꯔꯝ ꯊꯣꯛꯑ ꯅꯨꯡꯉꯥꯏꯕ꯭ꯔꯥ
ꯍꯣꯏ ꯌꯥꯝ ꯍꯥꯎꯕꯗꯤ ꯀꯩꯅꯩꯅꯣꯅꯤꯗ ꯑꯩꯈꯣꯏꯒꯤ ꯑꯣꯛꯀ ꯁꯟꯒ ꯄꯨꯅ